ꯍꯜꯂꯣ ꯇꯥꯕ꯭ꯔꯣ
ꯍꯜꯂꯣ ꯍꯜꯂꯣ ꯀꯩꯗꯧꯔꯤꯅꯣ
ꯑꯩꯁꯦ ꯋꯥꯈꯜ ꯑꯃ ꯈꯠꯂꯝꯕꯅꯦ
ꯀꯔꯤ ꯋꯥꯈꯜ ꯀꯔꯤ ꯋꯥꯈꯜ ꯈꯜꯂꯤꯕ ꯅꯪꯅ
ꯑꯩꯅ ꯈꯂꯤ ꯋꯥꯈꯜꯁꯦ ꯌꯥꯝꯃꯦ ꯋꯥꯈꯜꯁꯦ ꯀꯩꯀꯩ ꯇꯧꯁꯤꯒꯦ ꯑꯩꯅ
ꯍꯥ ꯍꯥ ꯍꯥ ꯋꯥꯈꯜ ꯌꯥꯝ ꯈꯜꯂꯤꯀꯣ ꯃꯤꯗꯤ ꯍꯥ ꯍꯥ
ꯋꯥꯈꯜ ꯌꯥꯝ ꯈꯟꯕꯩꯔ ꯈꯪꯗꯦ ꯂꯥꯏꯕꯛꯁꯤꯗ ꯏꯁꯇꯥꯔ ꯑꯍꯨꯝ ꯄꯔꯦꯡ ꯁꯥꯡꯅ ꯊꯣꯛꯄꯩ ꯇꯥꯏꯞ ꯊꯣꯛ ꯂꯩꯔꯦ ꯍꯥ ꯍꯥ
ꯉꯔꯥꯡ ꯁꯨꯝꯕꯥꯅ ꯊꯣꯛꯑꯦ ꯍꯥꯏꯕꯗꯣ ꯂꯥꯏꯕꯛꯇꯁꯨ ꯑꯃꯨꯛ ꯊꯣꯛꯈ꯭ꯔꯕ꯭ꯔꯥ
ꯉꯁꯥꯏ ꯑꯌꯨꯛ ꯑꯃꯨꯛ ꯃꯤꯡꯁꯦꯜ ꯌꯦꯡꯉꯨꯗ ꯂꯥꯏꯕꯛꯇ ꯑꯃ ꯍꯥꯟꯅꯒꯤ ꯑꯅꯤ ꯑꯃ ꯇꯪꯉꯒ ꯂꯩꯕ ꯊꯣꯛꯇꯕꯤꯗꯣ ꯑꯗꯨꯃꯥꯏꯅ ꯂꯩꯕ ꯑꯅꯤ ꯂꯩꯕꯅꯦꯕ ꯑꯗꯨꯒꯤ ꯃꯩꯌꯥꯏꯁꯤꯗ ꯑꯃꯨꯛ ꯊꯣꯛ ꯂꯩꯔꯝꯃꯦ
ꯑꯁ ꯑꯩꯁꯨ ꯅꯍ ꯑꯩꯒꯤ ꯃꯥꯏꯁꯟꯗ ꯑꯣꯏꯅ ꯌꯨꯝꯗ ꯂꯩꯕꯁꯦ ꯈꯔ ꯇꯥꯛꯄꯤ ꯈꯔ ꯇꯥꯛꯄꯤꯗ ꯑꯗꯩꯗꯤ ꯐꯖꯅ ꯇꯧꯕꯤꯗ꯭ꯔꯦꯕ ꯑꯗꯨꯗꯨꯅ ꯍꯧꯖꯤꯛ ꯈꯔ ꯈꯔ ꯊꯣꯛꯂꯛꯇ ꯑꯩꯈꯣꯏꯒꯤ ꯁꯤꯠ ꯄꯥꯏꯕꯗ ꯁꯤꯠ ꯅꯥꯟꯗꯕꯤꯗꯣ ꯑꯗꯨ ꯇꯧꯔꯦ ꯍꯥꯟꯅꯩꯁꯨ ꯊꯣꯛꯆꯕꯒ ꯑꯗꯨ ꯃꯔꯛ ꯑꯃꯗꯤ ꯑꯃꯨꯛ ꯁꯤꯠ ꯅꯥꯟꯕꯒꯤ ꯇꯥꯏꯞꯇ ꯗꯥꯛ ꯂꯩꯔꯁꯨ ꯀꯩꯅꯣꯗꯨꯗꯤ ꯐꯔꯕꯒꯤ ꯇꯧꯔꯕꯅꯦꯕ ꯑꯗꯣ ꯍꯧꯖꯤꯛ ꯑꯃꯨꯛ ꯍꯧꯥꯎꯔꯛꯇꯣꯔꯦ
ꯑꯁ ꯑꯩ ꯆꯤꯟꯕꯥꯟ ꯃꯌꯥ ꯒꯤꯁꯦ ꯄꯣꯝꯃ ꯑꯗꯨꯝ ꯂꯩꯔꯦ ꯍꯥꯏꯕ ꯃꯥ ꯃꯥꯒꯤ ꯃꯥ ꯃꯆꯤꯟꯗ ꯃꯆꯥ ꯑꯉꯧ ꯑꯃꯈꯛꯄꯛꯑ ꯂꯩꯌꯦꯕ ꯑꯗꯨꯁꯨ ꯐꯛꯄꯗꯨꯁꯨ ꯈꯨꯖꯤꯟꯅ ꯐꯛꯄꯁꯨ ꯉꯝꯃꯦ ꯑꯗ ꯒꯤ ꯊꯣꯛꯣꯛꯄꯁꯤ ꯁꯤ ꯃꯥꯅ ꯅꯥꯏ ꯍꯥꯏꯕ ꯊꯦꯡꯕꯗ ꯀꯃꯥꯏ ꯇꯧꯗꯣꯏꯅꯣ ꯈꯪꯗꯦ
ꯑꯁ ꯐꯥꯎꯅꯣ ꯐꯥꯎꯅꯣ ꯃꯊꯟꯇ ꯃꯨꯜꯍꯜꯂꯒ ꯑꯁ ꯇꯧꯔꯨꯅꯨꯍꯦ ꯃꯊꯟꯇ ꯃꯨꯜꯂꯒ ꯑꯣꯏꯅ ꯂꯣꯏꯍꯟꯈꯣ ꯅꯠꯇ꯭ꯔꯗꯤ ꯑꯗꯨꯗꯣ ꯌꯥꯝ ꯅꯥꯁꯨ ꯅꯥꯅꯤ ꯑꯗꯨ ꯇꯥꯛ ꯂꯩꯍꯧꯕꯗꯨꯣ ꯄꯥꯝꯃꯨꯗ꯭ꯔꯥ
ꯄꯥꯝꯃꯨꯏꯗꯨꯕꯨꯗꯤ ꯗꯥꯛꯅ ꯂꯣꯏꯔꯕꯅꯤ ꯁꯤꯒꯤ ꯅꯥꯇꯣꯟꯁꯨ ꯁꯨꯃꯥꯡꯗꯅ ꯈꯗꯥꯡ ꯁꯤꯒꯤ ꯄꯔꯦꯡ ꯃꯥꯏ ꯔꯥꯎꯟꯒꯁꯦ ꯁꯤ ꯌꯥꯝ ꯃꯣꯠꯂꯦ ꯍꯥꯏꯕ ꯑꯩꯒꯤ ꯑꯇꯩꯅ ꯀꯌꯥꯝ ꯃꯣꯠꯇꯦꯕ ꯁꯤ ꯃꯃꯥꯡꯗ ꯑꯩ ꯎꯔꯤꯡ ꯊ ꯊꯣꯛꯐꯝ ꯑꯣꯏ ꯍꯥꯏꯕ ꯑꯗꯨꯝ ꯈꯔ ꯌꯥꯝ ꯊꯣꯛꯄ ꯖꯒꯥꯁꯦ ꯁꯤ ꯑꯣꯏꯌꯦꯕ
ꯍꯥꯥ ꯑꯁꯣꯏꯕ ꯗꯥꯛ ꯑꯣꯏꯔꯤꯗꯣ ꯐꯩ ꯑꯗꯨ ꯅꯪ ꯃꯥꯏ ꯇꯥꯅ ꯑꯇꯩ ꯋꯥꯏꯗꯨꯅ ꯈꯔ ꯌꯥꯝ ꯇꯥꯁꯜꯂꯣ ꯑꯗꯨꯗꯤ ꯊꯣꯛꯇꯅꯕ
ꯆꯤꯟꯕꯥꯟꯖꯨ ꯌꯥꯏ ꯊꯠ ꯈꯪꯇꯦꯇ ꯃꯁꯥꯒꯤꯔ
ꯍꯣꯏꯗ ꯃꯁꯥꯏ ꯑꯣꯏꯔꯝꯕꯁꯨ ꯌꯥꯏ ꯍꯣꯏ ꯎꯔꯤꯡꯁꯨ ꯈꯔ ꯊꯣꯛꯇ꯭ꯔꯗꯤ ꯅꯠꯇ꯭ꯔꯥ ꯃꯣꯏꯁꯨ ꯊꯣꯛꯞꯅꯕꯅꯤ ꯂꯥꯏꯕꯅꯤꯁ
ꯃꯥꯅꯤ ꯑꯩꯈꯣꯏꯅ ꯄꯨꯔꯥ ꯍꯥꯏꯗꯤ ꯏꯁꯀꯤꯟ ꯀꯦꯌꯔꯁꯨ ꯐꯖꯅ ꯇꯧꯕꯁꯨ ꯉꯝꯗꯕꯅꯤꯅꯀꯣ ꯍꯥꯏꯗꯤ ꯃꯤꯒꯤ ꯑꯇꯥꯡ ꯑꯇꯥꯡꯕ ꯑꯐ ꯑꯐꯕ ꯇꯩꯕ ꯉꯝꯕꯁꯨ ꯑꯣꯏꯗꯕꯅꯤꯅ ꯈꯔ ꯑꯐꯪ ꯑꯐꯪꯕ ꯈꯔ ꯇꯩꯔ ꯇꯩꯔ ꯂꯩꯕꯅꯤꯅ
ꯃꯥꯅꯦ ꯑꯩꯈꯣꯏꯗꯤ ꯀꯩꯅꯣꯗꯣ ꯑꯩꯈꯣꯏꯒꯤ ꯑꯃ ꯎꯝ ꯂꯣꯁꯟꯗꯣ ꯍꯥ ꯍꯥ
ꯎꯝ
ꯄꯤꯡ ꯀꯂꯔꯒꯤꯗꯣ ꯑꯗꯨꯗ ꯂꯣꯏꯖꯔꯦ ꯑꯗꯨꯗꯣ ꯃꯊꯪ ꯑꯣꯐꯔ ꯂꯥꯛꯄꯗ ꯑꯃꯨꯛꯀꯁꯨ ꯂꯩꯅꯤꯡꯉꯦ ꯑꯩꯗꯤ ꯍꯟꯗꯛꯇꯣ ꯀꯩꯅꯣꯗꯤ ꯑꯣꯏ ꯒꯤꯕꯅꯦ ꯕꯥꯏ ꯇꯨ ꯒꯦꯠ ꯐꯥꯏꯚ ꯍꯥꯏꯕ꯭ꯔꯣ
ꯕꯥꯏ ꯇꯨ ꯒꯦꯠ ꯊ꯭ꯔꯤ ꯐ꯭ꯔꯤ
ꯑꯣ ꯑꯗꯨꯃꯥꯏꯅ ꯇꯧꯕꯗꯣ ꯑꯗꯨ ꯐꯩꯗꯅꯥ
ꯑꯗꯣ ꯑꯩꯅ ꯀꯛꯀꯦꯅ ꯇꯧꯋꯦ ꯑꯗꯣ ꯀꯛꯀꯦ ꯇꯧꯕꯗꯣ ꯀꯩ ꯍꯥꯏꯅꯤ ꯑꯃ ꯑꯣꯟꯂꯥꯏꯟ ꯗꯦꯂꯤꯚꯔꯤ ꯌꯥꯗꯦ ꯑꯦ ꯑꯗꯨ ꯍꯥꯏꯔꯨꯔꯒ ꯑꯩ ꯐꯨꯔꯤꯠ ꯑꯃꯔꯥ ꯑꯩ ꯐꯨꯔꯤꯠ ꯑꯃ ꯂꯥꯛꯈ꯭ꯔꯝꯅꯤ ꯑꯁ ꯑꯩꯅ ꯐꯨꯔꯤꯠ ꯂꯨꯄꯥ ꯆꯅꯤ ꯄꯤꯕꯃ ꯆꯦꯜꯂꯦ ꯍꯥꯏꯕꯗꯣ ꯍꯣ ꯍꯣ
ꯑꯣ ꯈꯠ ꯇꯧꯋꯦ ꯈꯔ ꯇꯧꯋꯦ ꯈꯔ ꯇꯧꯗꯣꯔꯦ ꯍꯟꯗꯛꯇꯤ ꯈꯔ ꯈꯔ ꯈꯤꯛ ꯇꯧꯗꯣꯔꯦ ꯑꯗꯣ ꯅꯪ ꯅꯍꯥꯟ ꯂꯩꯔꯛꯄ ꯗꯤ ꯂꯤꯠꯄ ꯎꯗꯦꯗ ꯂꯤꯠꯇ꯭ꯔꯤꯕꯣ ꯑꯗꯣ ꯑꯁꯤ ꯏꯕꯥꯅꯤ ꯅꯍꯥꯟ
ꯑꯦ ꯂꯤꯠꯂꯦ ꯏꯕꯦꯝꯃ ꯐꯅ꯭ꯌꯥꯝ ꯂꯤꯠꯂꯦ ꯑꯃꯨꯛꯁꯨ ꯁꯨꯕꯨ ꯁꯨꯗꯣꯛꯈ꯭ꯔꯦ ꯁꯨꯕꯨ ꯁꯨꯗꯣꯛꯑꯒ ꯅꯪꯒꯤ ꯅꯪꯅ ꯑꯥꯏꯔꯟ ꯅꯨꯡꯉꯥꯏꯕꯗ ꯑꯥꯏꯔꯟ ꯇꯧꯒꯦꯅ ꯊꯝꯃꯝꯕꯅꯦ ꯑꯩꯅ ꯍꯨꯡ ꯍꯨꯡ ꯍꯨꯡ ꯍꯨꯡ
ꯑꯣꯍꯣ ꯑꯦ ꯑꯥꯏꯔꯟꯗꯣ ꯑꯩꯅ ꯄꯦꯠ ꯁꯁ ꯏꯁ ꯅꯣꯛꯀꯦ ꯅꯣꯛꯀꯦꯍꯦ ꯍꯟꯗꯛꯇꯤ ꯅꯣꯏ ꯋꯥꯏꯍꯜꯂꯅꯤ ꯑꯩ ꯉꯝꯃꯔꯣꯏ ꯑꯩ ꯋꯥꯏꯕ ꯉꯝꯃꯔꯣꯏ ꯑꯩ ꯏꯀꯥꯏꯖꯔꯦ ꯍꯦ ꯍꯦ ꯑꯩꯅ ꯊꯣꯡ ꯊꯤꯟꯕꯗꯣ ꯑꯥꯏꯌꯟꯒꯤꯅꯤ ꯈꯪꯉꯝꯃꯅꯤ ꯍꯥꯏꯕ
ꯍꯌꯦꯡ ꯃꯣꯏꯔꯧ ꯇꯩ ꯈꯣꯏꯔꯝꯃꯅꯤ ꯑꯗꯨ ꯐꯨꯔꯤꯠꯇꯣ ꯑꯩꯅ ꯌꯨꯝꯗ ꯌꯨ ꯌꯨꯝꯗ ꯄꯨꯊꯔꯛꯑꯀꯥꯟꯗ ꯇꯛꯁꯤꯔ ꯇꯧꯕ ꯑꯗꯨꯗ ꯍꯥꯏꯗꯤ ꯎꯝ ꯇꯛ ꯇꯛꯑꯒ ꯑꯃꯨꯛ ꯀꯩꯅꯣ ꯇꯧꯕꯗꯣ ꯀꯩꯅꯣ ꯇꯧꯔꯅꯤ ꯑꯩ ꯇꯛꯑꯒ ꯑꯃꯨꯛ ꯄꯨꯈꯠꯅꯤ ꯑꯩꯅ ꯑꯗꯨꯝ ꯁꯨꯞꯄꯅꯤ ꯆꯞ ꯃꯥꯟꯅꯩꯌꯦꯕ
ꯍꯣꯏ ꯑꯗꯨꯕꯨ
ꯑꯗꯨꯅ ꯇꯟꯅꯗꯅ
ꯑꯩꯗꯤ ꯑꯝꯇ ꯎꯖꯗ꯭ꯔꯤꯌꯦ
ꯀꯩꯕꯨꯅꯣ
ꯀꯩꯅꯣꯗꯣ ꯅꯪꯅ ꯂꯤꯠꯄꯗꯣ
ꯑꯩꯁ ꯑꯩ ꯐꯅꯌꯥꯝ ꯂꯤꯠꯂꯦꯀꯣ ꯐꯅ ꯑꯩꯒꯤ ꯈꯣꯡꯒ꯭ꯔꯥꯎ ꯍꯟꯗꯛ ꯑꯃ ꯖꯧ ꯖꯧ ꯂꯥꯎꯕꯤꯕꯃ ꯑꯩꯅ ꯂꯩꯕꯗꯣ
ꯑꯥꯎ ꯈ ꯇꯧꯕꯗꯣ
ꯑꯥ ꯈꯔ ꯇꯧꯕꯗꯣ ꯑꯗꯨꯗꯨꯒ ꯑꯗꯨꯗꯨꯒꯖꯨ ꯂꯤꯠꯂꯤ ꯏꯁ ꯑꯟꯗꯨꯒ ꯑꯅꯤ ꯅꯤꯔꯛꯗꯨꯝ ꯂꯤꯠꯈ꯭ꯔꯦ ꯑꯗꯨꯗꯒꯤ ꯑꯃꯖꯨ ꯀ꯭ꯂꯥꯁ ꯆꯠꯄꯗꯁꯨ ꯂꯤꯠꯈ꯭ꯔꯦ ꯃꯌꯥꯝ ꯂꯤꯠꯈ꯭ꯔꯦ
ꯑꯩꯅ ꯑꯩꯒꯤ ꯃꯥꯡꯗ ꯂꯤꯠꯄ ꯎꯗ꯭ꯔꯤꯕꯒꯤꯅꯦ
ꯎꯝ ꯐꯖꯩ ꯐꯖꯩ ꯍꯥꯏꯔꯛꯑꯦ ꯃꯤꯅ ꯑꯩꯅ ꯗꯨ ꯂꯤꯠ ꯆꯠꯄꯗ
ꯑ ꯑꯗ ꯅꯨꯄꯤ ꯌꯥꯝ ꯃꯥꯜꯂꯤꯗꯨꯗꯤ
ꯄꯤ ꯑꯥꯔ ꯔꯣꯏꯁ ꯐꯖꯩꯔꯤ ꯑꯩꯅ ꯍꯔꯥꯎꯕꯅꯤꯗ ꯑꯩꯅ ꯐꯖꯩꯒ ꯍꯥꯏꯔꯛꯄꯗꯨꯗ ꯍꯨꯝ ꯍꯨꯝ
ꯑꯥ ꯑꯩ ꯅꯍꯥꯟ ꯑꯩꯅ ꯑꯗꯨ ꯅꯪꯒꯤ ꯑꯃ ꯆꯥꯅꯤꯄꯤꯕꯗꯨꯅ ꯀꯩꯗꯩ ꯀꯛꯈ꯭ꯔꯤꯅꯣ
ꯆꯠꯅꯤꯄꯤꯕꯗꯨꯅ ꯃꯤꯟꯇ꯭ꯔꯥꯗꯩ ꯀꯛꯄꯅꯦꯕ
ꯑ ꯥꯑꯗꯨꯗꯨꯅ ꯑꯃ ꯑ ꯑꯣꯐ ꯁꯣꯜꯗꯔꯅꯦꯗ ꯑꯣ ꯑꯃ ꯁꯒꯟ ꯅꯥꯝꯃ ꯑꯃ ꯀꯩꯅꯣ ꯇꯧꯕꯗ ꯇꯤ ꯁꯥꯔꯠꯇ ꯁꯒꯟ ꯅꯥꯝꯃ ꯃ ꯑꯃ ꯂꯦꯛꯊꯕꯤꯗꯣ
ꯁꯣ ꯋꯥ ꯅꯩꯌꯦ ꯅꯩꯌꯦ ꯅꯣꯏ ꯌꯥꯝ ꯇꯧꯋꯦ ꯍ ꯍ
ꯑꯗꯨꯗꯣ ꯑꯣꯟꯂꯥꯏꯟꯗ ꯀꯛꯄꯅꯦ ꯁꯥꯏꯖꯇꯣ ꯆꯥꯗ꯭ꯔꯥ ꯆꯥꯔꯣꯏꯗ꯭ꯔ ꯈꯪꯗꯦ
ꯑꯁ ꯄꯤꯛ ꯑꯝꯃꯗꯤ ꯐꯔꯝꯅꯤꯗ ꯑꯣ ꯑꯩꯉꯣꯟꯗ ꯆꯥꯅꯕ
ꯏ ꯑꯩꯅꯦ ꯂꯥꯏꯔ ꯇꯅꯦ ꯀꯛꯈ꯭ꯔꯤꯗꯣꯀꯣ ꯂꯥꯏꯔꯇꯅꯦ
ꯑꯗꯨꯗꯨꯅ ꯀꯩꯅꯣ ꯇꯧꯗꯦ ꯑꯩ ꯅꯍꯥꯟ ꯑꯩꯅ ꯂꯤꯐꯁ꯭ꯇꯤꯛ ꯀꯛꯑꯦꯅ ꯍꯥꯏꯕꯗꯣ ꯑꯣ ꯑꯩꯅ ꯍꯥꯢ ꯂꯤꯐꯁ꯭ꯇꯤꯛ ꯑꯃ ꯀꯛꯑꯦ ꯂꯥꯛꯀꯅꯤꯅ ꯍꯥꯏꯗ꯭ꯔꯥ ꯑꯗꯨꯏꯗꯣ
ꯃꯣꯏꯅ ꯂꯩꯔꯤ ꯈꯣꯠꯂꯤ ꯍꯥꯏꯔꯒ ꯕꯨꯛ ꯇꯧꯗꯅ ꯄꯩꯁꯥ ꯊꯥꯗꯅ ꯈꯣꯠꯇꯅ ꯂꯣꯏ ꯂꯣꯏꯅꯒ꯭ꯔ ꯅꯦꯕ ꯄꯦꯃꯦꯟ ꯀꯩꯀꯥ ꯂꯣꯢꯅ
ꯎꯝ
ꯑꯗꯨꯗꯨꯒꯅꯦ ꯂꯩ ꯑꯣꯠ ꯑꯣꯐ ꯏꯁꯇꯣꯛ ꯑꯣꯏꯈ꯭ꯔꯦ ꯑꯃꯨꯛ ꯍꯥꯏꯖꯤꯜꯂꯛꯑꯦ ꯃꯥꯅ ꯑꯗꯩꯗꯤ ꯑꯩꯅ ꯑꯗꯨꯝ ꯉꯥꯏꯔꯒꯦꯅ ꯑꯩꯁꯦ ꯍꯥꯏꯐꯝ ꯈꯪꯗ꯭ꯔꯕ ꯑꯗꯣ ꯑꯩꯅ ꯑꯇꯣꯞꯄ ꯃꯆꯨꯗꯤ ꯀꯩꯀꯩ ꯂꯩꯕꯤꯒꯦ ꯈꯣꯠꯂꯤꯒꯦꯅ ꯍꯪꯉꯤ ꯑꯁꯦꯞ ꯑꯗꯨꯗ ꯑꯗꯩꯗꯤ ꯀꯩꯅꯣ ꯇꯧꯗꯦꯅ ꯍꯥꯏꯔꯛꯄ ꯄꯇ ꯒꯤꯗꯤ ꯃꯥꯅ
ꯑꯣꯐ
ꯑꯥ ꯑꯗꯨꯗꯨꯒ ꯍꯥꯏꯔꯛꯑꯦ ꯍꯥꯏꯔꯛꯄꯗꯩꯗꯤ ꯑꯥ ꯍꯥꯏꯔꯛꯑꯣ ꯅꯪꯒꯤꯗꯣ
ꯍꯥꯢꯔꯛꯑꯣ ꯍꯦ ꯅꯪꯒꯤꯗꯣ ꯍꯥꯏꯔ ꯅꯪꯒꯤꯗꯣ ꯍꯥꯏꯅꯤꯡ ꯇꯥ ꯂꯩꯔꯒꯦ
ꯑꯣ ꯑꯗꯨꯗꯨꯒ ꯑꯗꯨ ꯍꯥꯏꯔꯛꯑꯦꯗꯅ ꯑꯗꯨ ꯍꯥꯏꯔꯛꯄꯗꯩꯗꯤ ꯑꯩꯅ ꯑꯗꯨꯗꯤ ꯀꯩꯅꯣ ꯑ ꯑꯩꯁꯦ ꯍꯟꯐꯝ ꯈꯪꯗꯕꯩ ꯍꯟꯗ꯭ꯔꯤꯕꯀꯣ ꯃꯁꯦꯠꯁꯦ ꯃꯣꯏꯁꯨ ꯄꯩꯁꯥꯗꯣ ꯑꯗꯨꯝ ꯍꯥꯏꯗꯤ ꯍꯟꯗꯣꯔꯛꯇ꯭ꯔꯦꯕ ꯑꯗꯩꯗꯤ ꯑꯩꯅ ꯀꯣꯟꯅ ꯑꯃꯨꯛ ꯃꯣꯏꯁꯦ ꯃꯣꯏꯒꯤ ꯄꯦꯁꯇ ꯊꯥꯒꯠꯂꯛꯄꯁꯦ ꯎꯔꯦꯕ ꯍꯥꯏꯗꯤ ꯑꯦꯕꯥꯏꯂꯦꯕꯜ ꯑꯣꯏꯕꯒꯤ ꯃꯑꯣꯡꯗ ꯇꯧꯔꯒ ꯑꯗꯥ ꯃꯣꯏꯅ ꯀꯩ ꯀꯩ ꯂꯩꯌꯦ ꯈꯣꯠꯂꯤ ꯉꯦ ꯌꯨꯝ ꯅꯍꯟꯃꯨꯛ ꯍꯪꯉꯦꯗꯨ ꯃꯥꯅꯅ ꯁꯦꯠ ꯀꯌꯥꯅꯣ ꯑꯃꯨꯛ ꯍꯪꯉꯦꯕꯀꯣ ꯑꯩꯅ ꯍꯧꯖꯤꯛꯀꯤ ꯑꯅꯤ ꯍꯥꯏꯔꯤ ꯑꯅꯤ ꯃꯅꯨꯡꯗ ꯑꯃ ꯕꯨ ꯂꯩꯔꯗꯤ ꯑꯗꯨꯝ ꯑꯣꯏꯔ ꯑꯃ ꯍꯦꯛꯇ ꯂꯩꯕꯒ ꯑꯗꯨꯝ ꯑꯣꯏ ꯂꯧꯔꯒꯦꯅ ꯍꯥꯏꯔꯦ ꯑꯗꯨ ꯃꯣꯏꯁꯦ ꯍꯜꯂꯛꯈ꯭ꯔꯤꯗꯦꯕ ꯑꯗꯨꯒꯤ ꯃꯇꯨꯡꯗ ꯃꯦꯁꯦꯁꯁꯦ ꯑꯗꯣ ꯈꯪꯗꯦ ꯀꯃꯥꯏꯅ ꯇꯧꯗꯣꯏꯅꯣ ꯃꯥꯏ ꯂꯩꯇ꯭ꯔꯤꯕꯩꯔ ꯅꯠꯇ꯭ꯔꯒꯅ ꯀꯔꯤꯒꯤꯅꯣ ꯈꯪꯗꯦ ꯃꯃꯥꯡꯗꯁꯨ ꯑꯗꯨꯃꯥꯏꯅ ꯇꯧꯕꯒꯤ ꯀꯁꯇꯃꯔꯈꯩꯗꯣ ꯃꯣꯏ ꯊ꯭ꯔꯤ ꯍꯟ ꯗ꯭ꯔꯦ ꯃꯨꯛ ꯄꯦꯟꯇꯤꯡꯗ ꯂꯩ ꯍꯥꯏꯌꯦꯕ ꯍꯥꯏꯗꯤ ꯐꯪꯍꯧꯗꯕꯒꯤ ꯑꯗꯨꯗꯨꯅ ꯀꯔꯝꯕꯅ ꯐꯪꯒꯔꯤꯅꯣ ꯀꯔꯝꯕꯅ ꯐꯪꯗ꯭ꯔꯤꯅꯣꯁꯨ ꯃꯣꯏꯁꯦ ꯈꯪꯗ꯭ꯔꯕꯖꯥꯠꯅꯦ ꯑꯗꯨ ꯗꯨꯢꯔꯁꯨ ꯈꯪꯗꯦꯕ ꯑꯗꯣ ꯑꯩꯅ ꯑꯩꯁꯨ ꯃꯦꯁꯦꯖꯇꯣ ꯊꯥꯖꯟꯒꯦꯅ ꯈꯜꯂꯒ ꯊꯥꯥꯁꯟꯗꯦ ꯉꯥꯍꯥꯛ
ꯑꯩꯗꯤ ꯑꯩꯗꯤ ꯀꯨꯏꯔꯦ ꯑꯩ ꯃꯣꯏꯅ ꯀꯩꯅꯣꯗ ꯂꯥꯛ ꯂꯥꯛꯀꯅꯤꯅ ꯍꯥꯏꯗꯤ ꯍꯥꯏꯔꯝꯕꯅꯦꯕ ꯀꯩꯅꯣ ꯖꯨꯂꯥꯏꯗ ꯂꯥꯛꯀꯅꯤ ꯍꯥꯏꯔꯝꯕ ꯖꯨꯂꯥꯏꯒꯤ ꯗꯦꯠ ꯊ꯭ꯔꯤ ꯐꯣꯔ ꯑꯗꯨꯋꯥꯏꯗ ꯑꯗꯨ ꯑꯗꯨꯒ ꯑꯗꯨ ꯂꯥꯛꯀꯅꯤ ꯍꯥꯏꯕꯗꯣ ꯉꯁꯤ ꯂꯥꯛꯑꯦ ꯑꯗꯨꯗꯒꯤ ꯑꯃꯨꯛ ꯇꯣꯟꯅꯔꯒ ꯀꯛꯄꯅꯦ ꯄꯩꯁꯥꯁꯦ ꯃꯣꯏꯅ ꯌꯥꯝ ꯀꯗ꯭ꯔ ꯑꯃꯨꯛ ꯀꯗ꯭ꯔ ꯌꯥꯝ ꯇꯧꯋꯦꯕ ꯑꯁꯤꯒꯤ ꯀꯩꯅꯣ ꯍꯥꯏꯗꯤ ꯑꯃ ꯀꯩ ꯍꯥꯏꯅꯤ ꯑꯩꯅ ꯑꯩꯒꯤ ꯇꯣꯅꯔꯗꯨꯒ ꯐꯨꯔꯤꯠꯇꯨꯒ ꯄꯨꯟꯅ ꯀꯛꯑꯦꯕ ꯄꯨꯟꯅ ꯀ ꯀꯛꯄꯗꯨꯗꯗꯤ ꯍꯥꯏ ꯃꯣꯢꯒꯤ ꯄꯂꯦꯠꯐꯣꯝ ꯐꯤꯅꯦꯅ ꯀꯨꯟꯍꯨꯝꯗꯣꯢ ꯂꯧꯔꯗ꯭ꯔ ꯀꯨꯟꯍꯨꯝꯗꯣꯢ ꯂꯧꯔ ꯃꯇꯨꯡꯗ ꯑꯃꯨꯛ ꯀꯩ ꯍꯥꯏꯅꯤ ꯑ ꯑꯩ ꯐꯨꯔꯤꯠꯇꯨꯗꯤ ꯑꯗꯨꯝ ꯂꯩꯍꯧꯔꯦꯕꯀꯣ ꯑꯗꯨꯒ ꯑꯩꯗꯣ ꯃꯥꯏ ꯇꯩꯕꯗꯨꯅ ꯍꯥꯟꯅ ꯈꯤꯇꯪ ꯍꯥꯏꯗꯤ ꯉꯟꯅ ꯂꯥꯛꯀꯗꯕ ꯑꯣꯏꯌꯦꯕ ꯑꯗꯨꯒꯤ ꯑꯃꯨꯛ ꯈꯔ ꯉꯟꯅ ꯂꯥꯛꯇꯨꯒ ꯍꯥꯏꯗꯤ ꯑꯩꯅ ꯍꯦꯛ ꯀꯛꯈꯤꯕꯒ ꯅꯨꯃꯤꯠ ꯍꯞꯇꯥ ꯑꯃ ꯐꯥꯗꯦ ꯅꯨꯃꯤꯠ ꯃꯔꯤ ꯃꯉꯥꯅꯤ ꯂꯩꯔꯒ ꯄꯣꯠꯇꯣ ꯂꯥꯛꯑꯅꯤ ꯍꯥꯏꯅ ꯃꯣꯏ ꯗꯦꯠ ꯊꯥꯕꯤꯗꯣ ꯗꯦꯠ ꯊꯥꯕꯗꯣ ꯍꯣꯏ ꯗ ꯊꯥꯔꯛꯑꯦꯕ ꯑꯗꯨ ꯊꯥꯔꯛꯄꯗꯨꯗ ꯍꯥꯏꯗꯤ ꯑꯩꯗꯤ ꯑꯗꯨꯝ ꯂꯥꯛꯑꯗ꯭ꯔꯥ ꯍꯥꯏꯅ ꯈꯜꯂꯨꯔꯒ ꯍꯌꯦꯡ ꯍꯪꯆꯤꯠ ꯈꯛꯇ ꯉꯥꯏ ꯍꯥꯏꯔ ꯀꯥꯟꯗ ꯄꯣꯠꯇꯣ ꯀꯦꯟꯁꯦꯜ ꯆꯠꯂꯛꯄꯤꯅꯦꯕ ꯇꯣꯅꯔꯗꯣ ꯑ ꯑꯩ ꯈꯣꯗꯧ ꯁꯥꯎꯅꯤꯡꯉꯦ ꯑꯗꯨꯗꯨꯒꯅꯦ ꯍꯧꯖꯤꯛ ꯑꯗꯨꯒꯤ ꯃꯔꯛꯇꯣ ꯑꯩꯅ ꯑꯃꯨꯛ ꯀꯛꯀꯦꯟ ꯇꯧꯔꯀꯥꯟꯁꯤꯗ ꯑꯦꯞ ꯈꯨꯗꯤꯡꯃꯛ ꯂꯣꯏ ꯂꯣꯏꯅꯃ ꯗꯤꯂꯤꯚꯔ ꯇꯧꯕꯒꯤ ꯌꯥꯗꯕꯤꯗꯣ ꯑꯗꯨ ꯂꯣꯏ ꯇꯧꯔꯤꯕꯀꯣ
ꯍꯣꯏ ꯃꯅꯤ ꯀꯩꯅꯣꯒꯤ ꯑꯁ ꯑ ꯑ ꯑ ꯍ ꯑ ꯇꯧꯔꯤꯁꯦ ꯑꯗꯨꯗꯨꯅ ꯌꯥꯝ ꯅꯨꯡꯉꯥꯏꯇꯦꯕ
ꯑꯗꯨꯗꯨꯒ ꯈꯔ ꯂꯩꯔꯒ ꯑꯃꯨꯛ ꯀꯛꯄ ꯑꯃꯨꯛ ꯌꯥꯔꯦ ꯍꯧꯖꯤꯛ ꯀꯤꯗꯣ ꯌꯥꯔꯒ ꯄꯩꯁꯥꯗꯣ ꯑꯃꯨꯛ ꯃꯥ ꯀꯨꯟꯍꯨꯝꯗꯣꯏ ꯑꯃꯨꯛꯀ ꯇꯤꯡꯉꯦ
ꯍꯣꯏ ꯃꯣꯏꯅ ꯀꯠꯇꯔ ꯇꯧꯔꯤꯁꯦ ꯅꯠꯇ꯭ꯔꯒ ꯃꯣꯏ ꯁꯥꯟꯅꯔꯤꯔꯁꯨ ꯈꯪꯕ ꯅꯠꯇꯦꯗ
ꯑꯩꯉꯣꯟ ꯅꯠꯇꯦꯗ ꯈꯪꯗꯦ ꯃꯣꯏꯅꯨꯝ ꯑꯗꯨꯕꯨꯗꯤ ꯃꯣꯏꯗꯤ ꯃꯣꯏ ꯄꯩꯁꯥꯗꯣ ꯍꯟꯖꯤꯂ ꯂꯥꯛ ꯑꯗꯣ ꯐꯨꯔꯤꯠꯇꯣ ꯂꯥꯛꯑꯦ ꯑꯃꯗꯨꯅ ꯗꯦꯠ ꯇ꯭ꯋꯦꯟꯇꯤ ꯑꯩꯠꯇ ꯂꯥꯛꯀꯅꯤ ꯍꯥꯏꯕꯅꯦ ꯍꯌꯦꯡ ꯍꯪꯖꯤꯠꯇ ꯉꯥꯏꯔꯦꯗꯅ
ꯍꯣꯏ ꯑꯗꯨ ꯂꯥꯛꯄ ꯍꯥꯏꯗꯤ ꯅꯪꯉꯣꯟꯗ ꯍꯧꯖꯤꯛ ꯌꯧꯔꯛꯑꯕꯣꯕ
ꯐꯨꯔꯤꯠꯇꯣ ꯌꯧꯔꯛꯑꯦꯕ ꯐꯨꯔꯤꯠꯇꯣ ꯍꯣꯁꯇꯦꯜꯗ ꯑꯩꯒꯤ ꯍꯣꯁꯇꯦꯜꯒꯤ ꯗꯤꯂꯤꯚꯔꯤ ꯍꯥꯞꯄꯅꯦꯕ ꯍꯥꯏꯗꯤ ꯍꯣꯁꯇꯦꯜ ꯂꯩꯐꯝ ꯍꯥꯞꯄꯅꯦꯕ ꯑꯗꯣ ꯍꯣꯁꯇꯦꯜꯒꯤ ꯑꯗꯨꯗꯣꯏ ꯑꯣꯏꯅ ꯂꯥꯛꯑꯦ ꯅꯪ ꯉꯁꯥꯏ ꯀꯣꯜ ꯇꯧꯔꯛꯑꯝꯃꯦ ꯑꯩꯅ ꯍꯣꯁꯇꯦꯜ ꯅꯝꯕꯔ ꯅꯥꯏꯟꯗ ꯅꯠꯇ꯭ꯔꯥ ꯍꯪꯉꯦ ꯑꯩꯅ ꯑꯧ ꯅꯥꯏꯟꯗꯅꯤ ꯅꯦꯅ ꯍꯥꯏꯔꯝꯃꯒ ꯄꯤꯍꯜꯂꯝꯃꯦ
ꯑꯣ ꯐꯔꯦ ꯐꯔꯦ ꯂꯥꯛꯄꯨ ꯂꯥꯛꯍꯧꯔꯗꯤ
ꯎꯝ
ꯑꯩꯗꯤ ꯄꯣꯠ ꯆꯩꯩ ꯀꯛꯇꯕꯁꯨ ꯌꯥꯝ ꯀꯨꯏꯔꯦꯅꯦ ꯑꯗꯨꯅ ꯑꯩ ꯒꯌꯥꯟꯒ ꯊꯥꯖꯗꯦ
ꯑꯣꯟꯂꯥꯏꯟꯗꯩ ꯄꯣꯠ ꯄꯣꯠ ꯄꯣꯠ ꯀꯛꯄꯁꯦ ꯈꯪꯗꯦ ꯀꯌꯥ ꯅꯨꯡ ꯍꯩꯕꯨꯗꯤ ꯍꯩꯅꯔꯁꯨ ꯑꯃ ꯈꯤꯇꯪ ꯑ ꯅꯍꯥꯃꯨꯛꯁꯨ ꯐꯨꯔꯤꯠ ꯑꯃ ꯑꯩꯅ ꯀꯥꯎ ꯀꯛꯎꯔꯒꯅꯦ ꯁꯥꯏꯖ ꯄꯤꯔꯝꯕ ꯑꯝ ꯍꯟ ꯍꯟꯅꯩꯌꯦꯕ
ꯍꯣꯏ ꯍꯣꯏ ꯂꯥꯛꯄꯒꯥꯟꯗ ꯆꯞ ꯆꯥꯔ ꯑꯃꯗ ꯐꯕ ꯑꯃꯔꯣꯝꯗ ꯍꯥꯏꯔꯗꯤ ꯎꯔꯒ ꯂꯩꯕꯁꯤꯅꯕꯨꯗꯤ ꯐꯕ ꯑꯩꯈꯣꯏꯅ ꯍꯥꯏꯗꯤ ꯂꯤꯠꯁꯤꯟ ꯈꯣꯠꯆꯤꯟ ꯇꯧꯔꯒ ꯆꯞ ꯆꯥꯏ ꯈꯣꯠꯂꯤꯗꯣ ꯈꯪꯉꯒ ꯑꯗꯣ ꯑꯃꯨꯛ ꯁꯤꯗ ꯑꯝꯇꯪ ꯆꯥꯔꯒꯗꯤ ꯑꯃꯨꯛ ꯌꯥꯝ ꯀꯟꯅ ꯈꯣꯏꯅ ꯄ ꯄꯥꯝ ꯄꯥꯝꯕꯗꯨꯃꯛ ꯐꯪꯉꯣ ꯍꯥꯏꯕꯗꯤ ꯀꯩꯁꯨ ꯑꯣꯏꯗꯦꯗꯅ ꯑꯃꯨꯛ ꯄꯣꯠꯁꯦ ꯇꯧꯔꯤꯁꯦ
ꯑꯗꯨꯗꯨꯅ ꯍꯥꯏꯗꯤ ꯐꯤꯗꯥꯛ ꯐꯤꯗꯥꯗꯨꯁꯨ ꯀꯣ ꯐꯤꯗꯥꯗꯨꯁꯨ ꯑꯩꯈꯣꯏꯅ ꯈꯪꯕ ꯄꯣꯠꯇꯣ ꯑꯣꯏꯔꯝꯗꯕ
ꯍꯣꯏ ꯑꯣꯏꯔꯝꯗꯕ
ꯑ ꯑꯗꯨꯗꯨꯒꯤ ꯅꯨꯉꯥꯏꯇꯦꯕ ꯍꯦꯛꯇ
ꯐꯪꯗꯦ ꯑꯗꯨ ꯌꯦꯡꯉꯣꯅꯦ ꯅꯪꯒꯤ ꯂꯥꯛꯄꯗ ꯑꯗꯨꯝ ꯐꯖꯔꯝꯕꯁꯨ ꯌꯥꯏ ꯃꯥꯏꯅ ꯐꯖꯔꯝꯃꯥꯖꯅꯤ
ꯎꯝ ꯑ ꯑꯗꯨꯗꯤ ꯑꯩꯏ ꯊꯝꯃꯒꯦꯀꯣ
ꯍꯣꯏ ꯍꯣꯏ ꯊꯝꯃꯣ
ꯎꯝ ꯎꯝ ꯊꯝꯃꯦ ꯊꯝꯃꯦ
ꯍꯣꯏ